ꯑꯣ ꯍꯜꯂꯣ
ꯎꯝ ꯇꯥꯏꯌꯦ
ꯀꯩꯗꯧꯔꯤꯅꯣꯨꯛ ꯇꯧꯕꯤ
ꯑꯁ ꯍꯞ ꯂꯩꯗ
ꯆꯥꯛ ꯆ ꯆꯕꯣ
ꯆꯥꯔꯦ ꯅꯪꯗꯤ ꯆꯥꯔꯕꯣ
ꯑꯩꯗꯤ ꯆꯥꯗ꯭ꯔꯤꯗ ꯍꯧꯖꯤꯛ ꯍꯜꯂꯛꯄꯗ ꯉꯥꯏꯔꯤ꯫
ꯎꯝ ꯀꯔꯥꯏ ꯆꯠꯂꯦ ꯉꯁꯥꯏ꯫
ꯉꯁꯥꯏ ꯑꯁ ꯑꯈꯣꯏꯗꯤ ꯂꯥꯏꯔꯕꯅꯤꯅ ꯑꯗꯨꯝ ꯈꯣꯡ ꯆꯠꯂ ꯂꯥꯛꯏꯗ꯫
ꯋꯥꯔ ꯃꯥꯜꯂꯦꯅꯦ ꯌꯥꯝꯅ꯫
ꯋꯥꯔꯦ ꯋꯥꯔꯦ꯫
ꯎꯝ꯫
ꯅꯣꯏ ꯀꯔꯤ ꯃꯊꯦꯜ ꯆꯥꯏꯔꯦ ꯉꯁꯤ꯫
ꯉꯁꯤꯁꯤꯁꯦ ꯃꯊꯦꯟ ꯑꯅꯤ ꯑꯍꯨꯝ ꯌꯥꯝꯃꯤꯗ꯫ ꯍꯋꯥꯏꯒ ꯑꯂꯨꯒ ꯊꯣꯡ ꯊꯣꯡꯕ ꯁꯧꯒ꯭ꯔꯤꯒ ꯊꯣꯡꯕ
ꯆꯥꯏ
ꯍꯥꯎ ꯌꯨꯝꯗ ꯂꯩꯕꯔꯣ꯫
ꯑꯣ ꯍꯧꯖꯤꯛꯀꯤ ꯀꯌꯥꯝ ꯀꯨꯏꯔꯒꯦ ꯌꯧꯔꯛꯄ꯫
ꯑꯩ ꯀꯨꯢꯗꯤ ꯀꯨꯏꯔꯦꯗ꯫
ꯎꯝ꯫ ꯑꯣ꯫ ꯅꯒꯤ ꯍꯦꯛ ꯌꯥꯎꯔꯛꯄꯒ ꯐꯣꯟ ꯇꯧꯔꯛꯄ ꯃꯃꯅꯕ
ꯎꯝ ꯃꯥꯜꯂꯦꯕ ꯑꯩꯈꯣꯏꯗꯤ ꯈꯔ ꯇꯣꯉꯥꯟꯕꯅꯦꯕ꯫
ꯎꯝ꯫
ꯅꯣꯏ ꯊꯕꯛꯇꯨꯕꯨ ꯏꯔꯨꯖꯗ꯭ꯔꯤꯌꯦ
ꯑꯣ ꯑꯩꯗꯤ ꯏꯔꯨꯖꯥꯠꯇꯣ ꯑꯝꯇ ꯉꯥꯏꯔꯦ ꯍꯧꯖꯤꯛ꯫
ꯈꯔ ꯉꯜꯂꯦ ꯅ ꯎꯝ ꯃꯇꯝ ꯈꯔ
ꯎꯝ꯫ ꯈꯔ ꯊꯦꯡꯅ ꯂꯨꯗ ꯍꯥꯏꯗꯤ ꯁꯥꯕꯅꯤꯅꯀꯣ
ꯎꯝ ꯍꯟꯗꯛꯇꯤ ꯌꯥꯝ ꯁ
ꯇꯨꯝ ꯇꯨꯃꯝꯗꯥꯏꯗ ꯂꯨꯑꯣꯕ ꯎꯝ꯫ ꯇꯨꯃꯝꯗꯥꯏꯗꯝ ꯂꯨꯕ
ꯅꯪ ꯉꯁꯥꯏꯁꯤ ꯃꯀꯣꯛ ꯇꯥꯡꯕ ꯃꯅꯥꯛ ꯆꯪꯕꯗꯣ ꯀꯔꯤ ꯍꯥꯏꯔꯛꯀꯦ ꯃꯥꯅ꯫
ꯍꯌꯦꯡ ꯇꯧꯅꯤ ꯍꯥꯏꯌꯦ ꯍꯤꯡꯁꯥꯞ꯫
ꯃꯥ ꯍꯧꯖꯤꯛ ꯍꯣꯁꯄꯤꯇꯥꯜ ꯆꯠꯅꯤꯡꯉꯥꯏ ꯂꯩꯑꯦ ꯍꯥꯏ ꯊꯦꯡꯉꯦ ꯐꯣꯟ ꯇꯧꯔꯛꯑꯦ꯫
ꯑꯩꯗꯤ ꯐꯥꯒꯤ ꯐꯥꯒꯤꯗꯩꯀꯣ ꯁꯥꯎꯗꯣ ꯁꯥꯎꯅꯤꯡꯉꯦꯕ ꯑꯗꯨ ꯋꯥ ꯍꯥꯏꯔꯁꯨ ꯃꯣꯏꯗ ꯋꯥ ꯍꯥꯏꯔꯁꯨꯀꯣ
ꯎꯝ꯫ ꯋꯥ ꯃꯉꯣꯟꯗ ꯋꯥ ꯉꯥꯡꯉꯁꯨ ꯑꯩꯈꯣꯏꯗ ꯉꯥꯡꯍꯜꯂꯤꯉꯥꯏ ꯃꯇꯝ ꯄꯤꯗꯦꯕ ꯃꯥꯅ꯫
ꯃꯇꯝ ꯄꯤꯔꯣꯏ ꯃꯇꯝ ꯄꯤꯔꯣꯏ꯫
ꯎꯝ ꯂꯣꯏ ꯉꯥꯡꯇꯣꯛꯔꯒ ꯑꯗꯨꯝ ꯂꯣꯏꯁꯤꯜꯂꯦ꯫
ꯃꯀꯣꯛ ꯃꯀꯣꯛ ꯌꯥꯝ ꯂꯤꯡꯕ ꯃꯤꯅꯦꯕ꯫
ꯎꯝ꯫ ꯂꯩꯔꯛꯄꯗꯨꯕꯨ
ꯍꯣꯏ ꯂꯤꯛꯄ ꯂꯤꯛꯇꯕ ꯅꯠꯇꯕꯀꯣ ꯍꯥꯏꯗꯤ ꯂꯩꯗꯅ ꯑꯩꯈꯣꯏ ꯑꯩꯈꯣꯏꯒꯤ ꯗꯃꯛꯁꯨ ꯈꯤꯇꯪ ꯈꯟꯕꯤꯔꯗꯤ ꯈꯔ ꯐꯒꯗꯕꯀꯣ꯫
ꯎꯝ ꯑꯩꯈꯣꯏ ꯋꯥꯗꯣ ꯇꯥꯕꯤꯗꯕ꯫
ꯎꯝ ꯑꯩꯈꯣꯏ ꯋꯥꯗꯣ ꯇꯥꯕꯤꯒꯦꯕ ꯀꯔꯤ ꯉꯥꯡꯉ ꯂꯩ ꯀꯔꯤ ꯇꯧꯔꯒ ꯂꯩ ꯍꯥꯏꯕꯗꯨꯣ ꯃꯥꯅ ꯆꯞ ꯆꯥ ꯇꯥꯕꯤꯗ꯭ꯔꯦꯕ
ꯊꯃꯣꯏꯗꯒꯤ ꯅꯨꯡꯗꯒꯤ ꯅꯣꯊꯣꯛꯔꯒ ꯉꯥꯡꯉꯁꯨ ꯃꯥ ꯀꯔꯤꯁꯨ ꯇꯥꯕꯤꯗꯦ ꯇꯥꯕꯤꯗꯕ ꯁꯥꯔꯒ ꯑꯗꯨꯝ ꯇꯣꯛꯑꯦ ꯃꯔꯧꯕꯤꯗꯦꯕ ꯑꯗꯨ ꯑꯣꯏꯅꯤ
ꯂꯧꯕꯤꯔꯣꯏꯅꯦ ꯂꯧꯕꯤꯔꯣꯏꯅꯦ ꯀꯃꯥꯏꯅ ꯂꯧꯕꯤꯅꯤ
ꯈꯪꯗꯦꯗ
ꯅꯣꯏ ꯅꯣꯏ ꯅꯨꯄꯤ ꯑꯉꯥꯡꯁꯤꯡꯗꯤ ꯇꯨꯝꯈ꯭ꯔꯕꯣ
ꯃꯄꯥꯟꯗ ꯊꯣꯛꯈ꯭ꯔꯦꯗ ꯍꯧꯖꯤꯛꯇ
ꯑꯣ
ꯉꯛꯇꯪ ꯀꯣꯏꯕ ꯑꯣꯏꯅꯥ ꯑꯩꯈꯣꯏꯅ ꯋꯥꯛꯀꯤꯡ ꯑꯣꯏꯅ ꯃꯇꯝ ꯈꯔ ꯂꯦꯟꯕꯒꯤ
ꯀꯔꯤ ꯇꯧꯔꯤꯅꯣ ꯍꯧꯖꯤꯛ
ꯀꯩꯗꯧꯔꯨꯅꯤ ꯑꯗꯨꯝ ꯍꯜꯂꯛꯑꯒ ꯑꯗꯨꯝ ꯂꯦꯜꯂꯒ ꯂꯩ ꯍꯥꯏꯔꯤꯁꯤ
ꯎꯝ
ꯑꯗꯨꯝ ꯅꯨꯡꯉꯥꯏꯌꯨꯀꯣ
ꯑꯗꯨꯝ ꯅꯨꯡꯉꯥꯏꯅ ꯂꯩ ꯍꯥꯏꯇꯥꯔꯦ ꯎꯄꯥꯏ ꯂꯩꯇꯔꯦ ꯅꯣꯏ ꯀꯩꯅꯣ ꯁꯤ ꯅꯣꯏ ꯂꯩꯀꯥꯏꯗꯨꯕꯨ ꯃꯤ ꯃꯤ ꯌꯥꯝ ꯂꯩꯔꯤꯕꯣ
ꯑꯣ ꯃꯤ ꯌꯥꯝ ꯂꯩꯌꯦꯗ ꯄꯩꯁꯥ ꯅꯪꯗꯤ ꯍꯟꯗꯛꯇꯤ ꯑꯥ ꯄꯩꯁꯥ ꯌꯥꯝ ꯄꯥꯏꯕ ꯃꯜꯂꯦꯅꯦ
ꯍꯟꯗꯕ꯭ꯔꯣ ꯑꯁ ꯑꯗꯨꯒꯨꯝꯕ ꯑꯗꯨꯒꯨꯝꯕ ꯍꯥꯏꯔꯨꯅꯨꯗ ꯒ꯭ꯌꯥꯟ ꯇꯥꯗ꯭ꯔꯦ
ꯑꯣ
ꯑꯣ ꯑꯗꯨꯅꯦ ꯊꯕꯛ ꯁꯨꯕ ꯀꯜꯂꯣ ꯍꯥꯏꯗꯨꯅꯦ ꯑꯗꯨꯅꯅꯦ
ꯎꯝ ꯁꯨꯕꯨ ꯁꯨꯗ꯭ꯔꯗꯤ ꯁꯨꯕꯨ ꯁꯨꯗ꯭ꯔꯗꯤ ꯆꯥꯗ꯭ꯔꯦꯕ
ꯀꯜꯂꯤꯃꯈꯥꯏ ꯍꯤꯡꯉꯦ
ꯎꯝ
ꯁꯨꯗꯔꯦ ꯇꯣꯛꯑꯦ
ꯁꯨꯔꯥꯗꯤꯟ ꯇꯣꯛꯑꯦ
ꯎꯝ ꯆꯥꯗ꯭ꯔꯦ ꯁꯨꯔ꯭ꯔꯗꯤ
ꯅꯣꯏꯒꯤ ꯀꯩꯅꯣꯗꯥ ꯀꯃꯥꯏ ꯀꯃꯥꯏ ꯃꯤꯁꯤꯡꯗꯣ ꯅꯣꯏꯌꯨꯝꯗ ꯂꯩꯕꯁꯤꯡꯗꯣ ꯀꯔꯤ ꯀ꯭ꯔꯤ ꯇꯧꯔ ꯂꯩꯕ꯭ꯔꯥ ꯅꯠꯇ꯭ꯔꯒ ꯂꯩꯔꯤꯛ ꯄꯥꯕ ꯂꯩꯕ꯭ꯔꯥ
ꯀꯗꯥꯏ ꯂꯥꯏꯔꯤꯛ ꯄꯥꯕꯗꯤ ꯃꯤ ꯂꯩꯇꯦꯗ ꯑꯗꯨ ꯃꯥꯏ ꯃꯥꯏ ꯊꯕꯛ ꯑꯣꯟꯁꯤꯟꯅꯔꯒꯀꯣ ꯃꯥ ꯑꯗꯨꯝ
ꯏꯁꯇꯨꯗꯦꯟ ꯏꯁꯇꯨꯗꯦꯟꯗꯨ ꯂꯩꯈꯤꯗꯣꯏꯅꯦ ꯑꯗꯨ ꯒꯦꯝꯒꯨꯝꯕ ꯁꯥꯟꯔ ꯂꯩꯕ꯭ꯔꯥ ꯂꯩꯗꯅ ꯎꯝ
ꯍꯟꯗꯛꯀꯤ ꯏꯁꯇꯨꯗꯦꯟꯁꯤꯗꯤ ꯀꯃꯥꯏꯅꯥ ꯑꯣ ꯍꯟꯗꯛꯇꯤ ꯆꯩꯕ ꯃꯇꯝ ꯅꯠꯇ꯭ꯔꯦ ꯄꯥꯔꯣ ꯍꯥꯏꯔ ꯂꯣꯏꯔꯦ ꯑꯗꯨꯝ ꯃꯣꯏꯅ ꯄꯥꯅꯤꯡꯉꯗꯤ ꯄꯥꯔꯅꯤ ꯄꯥꯅꯤꯡꯗꯥꯗꯤ ꯑꯗꯨꯝ ꯇꯣꯛꯑꯅꯤ ꯒꯦꯝ ꯁꯥꯟꯅꯥꯒꯦꯔꯥ ꯀꯩ ꯇꯧꯒꯦꯔꯥ ꯃꯣꯏꯒꯤ ꯀꯨꯁꯤ ꯇꯧꯔ ꯂꯩꯌꯦꯕ
ꯑꯣ ꯑꯣ ꯑꯉꯥꯡ ꯅꯠꯇꯕꯅꯤꯅ ꯉꯥꯡꯕ ꯌꯥꯗ꯭ꯔꯦꯅꯦ ꯍꯥ
ꯑꯉꯥꯡ ꯅꯠꯇꯕꯅꯤ ꯅ ꯉꯥꯡꯕ ꯌꯥꯗ꯭ꯔꯦꯕ ꯂꯣꯏ ꯒ꯭ꯌꯥꯟ ꯇꯥꯔꯕꯅꯤꯅ
ꯑꯗꯣ ꯅꯪꯗꯣ ꯍꯟꯗꯛ ꯍꯣꯏ ꯅꯪꯗꯣ ꯍꯟꯗꯛ ꯅꯪ ꯑꯦꯝ ꯁꯤ ꯑꯦꯁ ꯊꯥꯅꯤ ꯍꯥꯏꯕꯗꯨ ꯆꯨꯝꯕ꯭ꯔꯣ
ꯀꯗꯥꯥꯏꯗꯩ ꯑꯦꯝ ꯁꯤ ꯑꯦꯁꯅꯣꯗ
ꯑꯩ ꯇꯥꯏꯥꯏꯗ ꯃꯤꯅ ꯑꯗꯨꯝ ꯍꯥꯏꯔꯛꯑꯦꯗ
ꯂꯥꯏꯔꯤꯛ ꯄꯥꯔꯕ ꯀꯨꯏꯔꯕꯥꯏ
ꯑꯩꯅ ꯏꯅꯥꯎꯅꯨꯄꯤꯁꯨ ꯍꯥꯏꯔꯛꯑꯦꯅ ꯑꯗꯣ ꯑꯩꯒꯤ ꯃꯔꯨꯞ ꯑꯃꯁꯨ ꯍꯥꯏꯔꯛꯑꯦ ꯃꯥ ꯃꯥꯁꯤ ꯍꯣꯠꯅꯕꯥ ꯌꯥꯝ ꯀꯜꯂꯦ ꯍꯟꯗꯛꯁꯦ ꯂꯥꯏꯔꯤꯛ ꯌꯥꯝ ꯄꯥ ꯃꯥꯜꯂꯦ ꯑꯩꯖꯨ ꯎꯝ ꯃꯁꯨ ꯎꯌꯦ ꯍꯥꯏ
ꯅꯪ ꯂꯥꯏꯔꯤꯛ ꯄꯥꯕ
ꯎꯔꯝꯃꯅꯤ ꯎꯔꯝꯃꯅꯤ
ꯈꯪꯗꯦ
ꯃꯊꯪ ꯃꯊꯪ ꯊꯥꯗ ꯑꯥ ꯑꯣ
ꯂꯥꯏꯔꯤꯛ ꯑꯗꯨꯝ ꯐꯥꯠꯇꯣꯛꯑꯗꯤ ꯑꯗꯨꯝ ꯇꯨꯝꯅꯤꯡꯉꯦꯅꯤ ꯀꯩꯒꯤꯅꯣ ꯈꯪꯗꯦꯅꯤ
ꯎꯝ ꯃꯊꯪ ꯊꯥꯗ ꯑꯦꯛꯖꯥꯝ ꯂꯩ ꯍꯥꯏꯕꯨꯝ ꯇꯥꯏꯗ ꯑꯩꯗꯤ
ꯂꯩꯔꯁꯨ ꯑꯗꯨꯝ ꯊꯥꯔꯣꯏꯗ ꯀꯩꯅꯣ
ꯅꯪꯅ ꯀꯩꯅꯣꯒꯤ ꯕꯦꯡ ꯃꯦꯅꯦꯖꯔꯒꯤ ꯅꯪ ꯀꯩꯅꯣ ꯏꯟꯇꯔꯚꯤꯌꯨ ꯇꯧꯕꯗꯨ ꯀꯃꯥꯏꯅ ꯇꯧ ꯇꯧꯔꯒꯦ ꯁꯛꯁꯦꯁ ꯑꯣꯏꯕ꯭ꯔꯣ ꯃꯥꯏ ꯄꯥꯛꯄ꯭ꯔꯣ
ꯑꯣꯏꯗ꯭ꯔꯦꯚꯥꯏ ꯃꯣꯏꯅ ꯏꯪꯂꯤꯁ ꯉꯥꯡꯈꯠꯂꯛꯄꯁꯤꯅꯀꯣ ꯏꯟꯇꯔꯚꯤꯌꯔꯁꯤꯡꯗꯣ
ꯍꯣꯏ
ꯍꯥꯏꯗꯤ ꯎꯝ ꯀꯩ ꯍꯥꯏꯁꯦ ꯃꯣꯏ
ꯀꯔꯤ ꯀꯔꯤꯅꯥ ꯅꯪꯕꯨ ꯌꯥꯝ ꯁꯥꯎꯋꯦ ꯍꯥꯏꯅꯦ
ꯁꯥꯎꯕꯒꯤ ꯑꯗꯨꯕꯥ ꯑꯩꯈꯣꯏꯅ ꯏꯪꯂꯤꯁ ꯉꯥꯡꯕ ꯍꯩꯇꯕꯗꯣ
ꯑ
ꯔꯨꯝꯗ ꯆꯪꯉꯅꯤ ꯔꯨꯝꯗ ꯑꯗꯨꯝ ꯁꯤ ꯆꯤꯌꯔꯗ ꯃꯤ ꯑꯅꯤ ꯑꯍꯨꯝ ꯐꯝꯃ ꯂꯩꯅꯤꯀꯣ
ꯎꯝ
ꯑꯗꯨꯝ ꯑꯩꯈꯣꯏꯅ ꯑꯗꯨꯝ ꯗꯥꯏꯔꯦꯛ ꯆꯪꯉꯅꯤ ꯑꯗꯨꯗ ꯃꯣꯏꯅ ꯁꯤꯠ ꯑꯦ ꯄ꯭ꯛꯁ ꯀꯁꯦ ꯅꯪꯒꯤꯅꯐꯝ ꯂꯧꯔꯒ ꯑꯗꯨꯝ ꯍꯥꯏꯔꯅꯤ ꯑꯩꯈꯣꯏꯅ ꯐꯝꯕꯅꯦ
ꯎꯝ ꯀꯣꯏꯔꯥꯎ ꯂꯥꯎ ꯍꯥꯏꯅ ꯇꯥꯏꯗ
ꯑꯁ ꯂꯥꯛꯕꯗꯤ ꯅꯠꯇꯦ ꯃꯣꯏꯅ ꯍꯪꯉꯛꯄꯁꯤꯗꯤ ꯑꯁ ꯑꯩꯈꯣꯏ ꯈꯨꯝꯕ ꯍꯩꯕꯅ
ꯑꯗꯨ ꯃꯣꯏꯅ ꯌꯥꯝ ꯂꯨꯅ ꯈꯔ ꯀꯩꯅꯣ ꯇꯧꯔꯒ ꯍꯪꯉꯣꯏ ꯀꯥꯟꯗ ꯅꯪꯗꯤ ꯄꯨꯡꯅꯣꯛ ꯅꯣꯛ ꯂꯩ ꯍꯥꯏꯅ ꯇꯥꯏꯅꯦ ꯁꯤꯔꯦꯁ ꯑꯣꯏꯅ ꯃꯣꯏꯅ ꯍꯪꯂꯛꯀꯥꯟꯗ
ꯑꯁ ꯅꯣꯛꯇꯦꯍꯦ ꯀꯗꯥꯏꯗꯩꯩ ꯀꯃꯥꯏ ꯀꯃꯥꯏ ꯅꯣꯛꯇꯣꯏꯅꯣ
ꯅꯣꯛꯑꯦ ꯍꯥꯏꯌꯦ
ꯍꯨꯝ ꯍ
ꯍ꯭ꯋꯥꯠ ꯏꯁ ꯏꯌꯣꯔ ꯅꯦꯝ ꯍꯥꯏꯔ ꯑꯗꯨꯝ ꯅꯣꯛꯑꯦ ꯍꯥꯏꯌꯦ
ꯑꯁ ꯅꯣꯛꯇꯦꯍꯦ ꯏꯪꯂꯤꯁ ꯉꯥꯡꯕ ꯍꯩꯇ꯭ꯔꯕꯅꯤꯅ ꯑꯗꯨꯝ
ꯃꯥꯅ ꯃꯥꯅ ꯏꯪꯂꯤꯁꯇ ꯀꯔꯤ ꯏꯟꯁꯥꯡ ꯆꯥꯕ꯭ꯔꯥ ꯍꯥꯏ ꯃꯥꯜꯂꯦ ꯍꯣꯏ ꯀꯔꯤ ꯗꯨ ꯌꯨ ꯏꯠꯀꯨꯝꯕ ꯍꯥꯏꯕ ꯃꯥꯜꯂꯦꯕꯀꯣ ꯑꯗꯨꯗ ꯅꯪ ꯅꯪꯅ ꯈꯨꯝꯂꯛꯄꯗꯤ ꯎꯜꯇꯥ ꯄꯨꯇꯥ ꯈꯨꯝꯂꯛꯑꯦ ꯍꯥꯏꯌꯦ ꯀꯔꯤ ꯏꯟꯁꯥꯡ ꯆꯥ ꯀꯔꯤ ꯏꯟꯁꯥꯡ ꯆꯥꯕ꯭ꯔꯥ ꯀ꯭ꯔꯤ ꯏꯟꯁꯥꯡ ꯆꯥꯕ꯭ꯔꯥ ꯍꯥꯏꯕ ꯀꯥꯟꯗ ꯑꯩ ꯍꯟꯗꯛꯇꯤ ꯑꯩ ꯑꯗꯨꯝ ꯅꯨꯡꯉꯥꯏꯅ ꯂꯩꯌꯦ ꯍꯥꯏꯌꯦ ꯍꯥꯏꯅ ꯈꯨꯝꯃꯤꯌꯦ ꯅꯪ
ꯑꯩꯅ ꯑꯩꯅ ꯑꯩꯁꯨ ꯑꯉꯝꯕꯗꯤ ꯑꯗꯨꯝ ꯉꯥꯡꯈꯤꯕꯅꯤꯗ
ꯍꯣꯏ
ꯀ꯭ꯔꯤ ꯏꯟꯁꯥꯡ ꯆꯥꯕ꯭ꯔꯥ ꯍꯥꯏꯔ ꯀꯥꯟꯗ ꯑꯁ ꯍꯟꯗꯛꯇꯤ ꯌꯥꯝ ꯅꯨꯡꯉꯥꯏꯅ ꯂꯩꯗ ꯍꯥꯏꯅ ꯅꯪꯅ ꯈꯨꯃꯛꯑꯦꯌꯦ ꯆꯨꯝꯕ꯭ꯔꯣ
ꯃꯣꯏꯅ ꯀꯃꯥꯏꯅ ꯑꯗꯨꯝ ꯍꯥꯏꯔꯛꯀꯅꯤ ꯃꯣꯏꯅ ꯍꯪꯉꯤꯁꯤꯀꯣ ꯎꯝ ꯇꯥꯕ꯭ꯔꯣ
ꯍꯣꯏ ꯇꯥꯏꯅꯦ
ꯑ ꯃꯣꯏꯅ ꯍꯪꯉꯤꯁꯦ ꯑꯁꯤꯒꯤ ꯊꯕꯛꯀꯤ ꯃꯔꯝꯗ ꯅꯪ ꯀꯩ ꯈꯪꯒꯦ ꯅꯪ ꯀꯅ ꯀꯃꯥꯏ ꯑꯁꯤ ꯑꯁꯤ ꯀꯁꯇꯃꯔ ꯂꯥꯛꯑꯗꯤ ꯀꯃꯥꯏꯅ ꯇꯧꯅꯤ ꯁꯤꯒꯨꯝꯕ ꯑꯗꯨꯝ ꯍꯪꯉꯛꯑꯦꯕ
ꯍꯣꯏ ꯑꯗꯨꯗ ꯑꯗꯨꯗ ꯅꯪꯅ ꯈꯨꯝꯂꯛꯏꯁꯦ ꯀꯁꯇꯃꯔ ꯂꯥꯛꯑꯗꯤ ꯅꯪ ꯀꯃꯥꯏꯅ ꯋꯦꯜꯀꯝ ꯇꯧꯅꯤ ꯈꯣꯠꯀꯅꯤꯅ ꯍꯪꯉꯀꯥꯟꯗ ꯍꯦꯁ ꯉꯁꯤꯗꯤ ꯑꯩ ꯆꯥꯛ ꯆꯥꯔꯛꯇꯦ ꯈꯣꯠꯇꯦ ꯍꯥꯏꯅ ꯈꯨꯝꯃꯦꯌꯦ ꯅꯪ ꯑꯇꯣꯞꯄꯗ ꯑꯣꯟꯅ ꯇꯩꯅ
ꯈꯨꯝꯗꯦꯍꯦ ꯑꯗꯣ ꯑꯩ ꯈꯨꯝꯕ ꯍꯩꯇ꯭ꯔꯦꯕ ꯑꯩꯗꯤ ꯏꯪꯂꯤꯁ ꯍꯩꯇꯕꯅꯤꯅꯀꯣ ꯈꯨꯝꯕ ꯍꯩꯇ꯭ꯔꯦꯕ
ꯎꯝ
ꯌꯥꯝ ꯂꯨꯨꯒ꯭ꯔꯖꯥꯅꯤꯗ ꯕꯥꯏ
ꯑꯣ ꯑꯗꯨꯒ ꯅꯪ ꯎꯪ ꯇꯨ ꯄ꯭ꯂꯁ ꯋꯥꯟ ꯀꯌꯥꯅꯣ ꯍꯥꯏꯔ ꯀꯥꯟꯗ ꯅꯪ ꯀꯔꯤ ꯀꯔꯤ ꯖꯤꯔꯣ ꯍꯥꯏꯅ ꯈꯨꯝꯃꯤ ꯍꯥꯏꯅ ꯇꯥꯏꯅꯦ ꯇꯥꯔꯕ꯭ꯔꯣ ꯕꯥꯏ
ꯇꯨ ꯄ꯭ꯂꯁ ꯋꯥꯟ
ꯑꯥ
ꯀꯗꯥꯏꯗꯨꯕꯥ
ꯀꯅꯥꯒꯨꯝ
ꯍꯨꯝ ꯍꯨꯝ ꯅꯪ ꯖꯦꯔꯣꯅ ꯍꯥꯏꯅ ꯈꯨꯝꯃꯦꯌꯦ ꯆꯨꯝꯕ꯭ꯔꯣ
ꯗꯦꯍꯦ
ꯎꯝ
ꯍꯨꯡꯗꯠ
ꯑꯣ
ꯃꯣꯏꯅ ꯑꯃꯨꯛ ꯑ ꯐꯣꯟ ꯇꯧꯔꯛꯅꯤ ꯍꯥꯏꯔꯝꯕꯅꯦꯕ ꯇꯧꯖꯨ ꯇꯧꯔꯛꯇ꯭ꯔꯦ
ꯑꯣ ꯑꯣ
ꯇꯧꯔꯛꯇ꯭ꯔꯗꯤꯅꯤꯅ ꯑꯗꯨꯝ ꯈꯟꯗ꯭ꯔꯦ ꯑꯗꯨꯝ ꯈꯪꯉꯦꯗꯅ
ꯅꯣꯡꯕꯨ
ꯏꯟꯇꯔꯚꯤꯌꯨ ꯍꯪꯕꯗ ꯑꯣꯖꯥꯁꯨ ꯅꯨꯄꯤꯔꯥ ꯅꯠꯇ꯭ꯔꯥ ꯀꯩꯅꯣ ꯑꯍꯟ ꯄꯥꯈꯪ ꯑꯣꯏꯕ꯭ꯔꯥ ꯅꯠꯇ꯭ꯔꯒ ꯅꯨꯄꯤ ꯑꯣꯏꯕ꯭ꯔꯥ ꯅꯨꯄꯥ ꯑꯣꯏꯕ꯭ꯔꯥ
ꯑ ꯄꯈꯪ ꯅꯠꯇꯦ ꯄꯈꯪ ꯅꯠꯇꯦ ꯄꯈꯪ
ꯑꯣ ꯅꯨꯄꯤꯗꯤ ꯅꯠꯇꯦꯀꯣ ꯅꯨꯄꯤ ꯂꯩꯁꯥꯕꯤꯗꯤ ꯅꯠꯇꯦꯀꯣ
ꯅꯨꯄꯤꯁꯤꯡꯠꯇ ꯍꯣꯏ
ꯁꯥ ꯑꯗꯨ ꯃꯧꯕ꯭ꯔꯥ ꯅꯠꯇ꯭ꯔꯥ ꯃꯦꯝꯕ꯭ꯔꯥ ꯅꯠꯇ꯭ꯔꯒ ꯄ ꯂ ꯁ ꯀꯈ
ꯃꯦꯝ ꯅꯠꯇꯦꯕ ꯁꯥꯔꯅꯦꯕ ꯁꯥꯔꯅꯦꯕ ꯃꯦꯆꯣꯔ ꯑꯣꯏꯕ
ꯑꯣ
ꯎ
ꯃꯥ ꯃꯥꯒꯤ ꯁꯛꯇꯤ ꯀꯃꯥꯏꯅ ꯇꯧꯒꯦ ꯐꯖꯕ꯭ꯔꯥ ꯊꯤꯕ꯭ꯔꯥ
ꯁ ꯈꯌꯦꯒꯣ ꯖꯥꯟꯕꯨꯣ
ꯇꯥꯏꯕꯨꯁꯣ ꯍꯣꯏ
ꯇꯥꯕ ꯍꯥꯏ ꯇꯥꯕꯣ ꯇꯥꯎ
ꯇꯥꯏꯅꯤ ꯇꯥꯏꯅꯤ